ꯍꯜꯂꯣ
ꯇꯕꯔꯣ
ꯑ
ꯀꯔꯤ ꯀꯔꯤ ꯇꯧꯔꯒ ꯂꯩꯕꯔꯦ
ꯑꯏ ꯅꯦꯊ ꯋꯥꯛꯌꯥꯗ꯭ꯔꯦ ꯎꯝ
ꯇꯥꯕꯔ ꯑꯦꯛ ꯇꯑꯦ ꯇꯏꯌꯦ
ꯎꯝ
ꯇꯥꯏ ꯇꯥꯗꯕ꯭ꯔꯥ
ꯅꯦꯠꯋꯥꯛ ꯌꯥꯗꯔꯦ
ꯇꯥꯗꯕ꯭ꯔꯣ
ꯍꯥꯥ
ꯇꯥꯗꯕ꯭ꯔꯣ ꯇꯥꯏꯀꯣ
ꯁꯦꯡꯅ ꯇꯥꯗꯦ
ꯀꯔꯤ ꯒꯤ ꯔꯥ
ꯁꯦꯡꯅ ꯇꯥꯕ꯭ꯔꯥ ꯑꯩꯒꯤ ꯈꯣꯟꯗꯤ
ꯐꯖꯥ ꯏꯟ ꯇꯏꯌꯦ ꯍꯣꯏ ꯁꯦꯡꯉꯦ ꯁꯦꯡꯉꯦ
ꯃꯈꯣꯟꯗꯤ ꯁꯦꯡꯗꯦ ꯏꯁꯩ ꯁꯛꯄꯒꯨꯝ ꯇꯧꯋꯦ
ꯀꯥꯏꯒꯤꯔꯥ ꯅꯦ ꯋꯥꯅꯉꯥꯏꯇꯣꯏꯒꯤꯔ ꯑꯩꯒꯤꯗꯤ ꯑꯗꯨꯝ ꯌꯥꯏꯌꯦ
ꯍꯥꯥ
ꯑꯩꯒꯤꯗꯤ ꯌꯥꯏꯑꯕ ꯅꯈꯣꯟꯁꯨ ꯁꯦꯡꯅ ꯇꯥꯏ
ꯏꯁꯂꯔ ꯈꯛꯇ ꯇꯥꯏ ꯍꯨꯝ
ꯀꯔꯤ ꯀꯔꯤ ꯇꯧꯔꯒ ꯂꯩꯔꯦ
ꯇꯨꯝ ꯂ꯭ꯒꯥ ꯂꯩꯌꯦ
ꯅꯪꯗꯤ ꯅꯪꯒꯤ ꯈꯣꯡꯗꯤ ꯈꯔꯥ ꯐꯥꯈ꯭ꯔꯕꯣ
ꯈꯪ꯭ꯔꯦꯗ꯭ꯔꯦꯅꯦ ꯈꫭꯡꯁꯦ ꯑꯃꯨꯛ ꯅꯥꯕ ꯑꯃꯨꯛ ꯐꯥꯕ ꯇꯝꯕ ꯉꯝꯗ꯭ꯔꯦ
ꯗꯣꯛꯇꯔ ꯅꯍꯥꯟ ꯌꯦꯡꯕꯗꯣ ꯀꯃꯥꯏ ꯍꯥꯏꯔꯦ
ꯍꯤꯗꯥꯛꯇꯤ ꯆꯥꯔꯦ ꯑꯗꫭ ꯈꯔꯗꯤ ꯐꯥꯗꯤ ꯐꯥꯔꯦꯗꯥ
ꯑꯃꯨꯛꯀ ꯍꯜꯂꯥꯛ ꯑꯃꯨꯛꯀ ꯂꯥꯛꯅꯤꯉꯥꯏ ꯍꯥꯏꯕ꯭ꯔꯥ ꯗꯣꯛꯇꯔ ꯑꯩꯉꯣꯟꯗ ꯌꯦꯡꯅꯤꯉꯥꯏ
ꯗꯣꯛꯇꯔ ꯌꯦꯡꯕꯗꯨ ꯑꯃꯈꯛꯇ ꯑꯣꯏꯗꯕ ꯑꯣ ꯄꯤ ꯗꯤꯗ ꯌꯦꯡꯕꯅꯤꯅ ꯑꯅꯤ ꯑꯍꯨꯝ ꯇꯕꯥꯒꯤ ꯊꯪꯗꯦ
ꯅꯪꯒꯤꯁꯦ ꯒ꯭ꯌꯥꯟ ꯇꯥꯗ꯭ꯔꯦ
ꯎꯝ
ꯑꯩ ꯏꯈꯣꯟ ꯇꯥꯌꯦ ꯀꯔꯤꯒꯤꯔꯥ
ꯈꯪꯗꯦꯍꯦ
ꯀꯔꯤ ꯑꯦꯟꯗꯥꯡ ꯆꯥꯔꯦ ꯉꯁꯤ
ꯃꯩꯔꯦꯟ ꯃꯅꯥ
ꯍꯥꯎꯕꯅꯤ
ꯇꯥꯕ꯭ꯔꯥ
ꯇꯥꯏꯌꯦ ꯇꯥꯏꯌꯦ ꯇꯥꯏꯌꯦ
ꯅꯦꯠꯋꯥꯛ ꯌꯥꯗꯦ ꯍꯦ ꯅꯪꯒꯤ ꯈꫭꯟꯖꯤꯗꯤ ꯏꯁꯂꯔꯛ ꯈꯛꯇ ꯇꯕ ꯍꯥ
ꯀꯣꯏꯕ ꯆꯠꯇꯕ꯭ꯔꯣ
ꯇꯗ꯭ꯔꯦꯍꯦ
ꯎꯝ ꯀꯣꯏꯕ ꯆꯠꯇꯕ꯭ꯔꯥ ꯍꯥꯏꯕ ꯇꯥꯗꯕ꯭ꯔꯥ
ꯑꯃꯨꯛꯀ ꯍꯥꯏꯌꫭ
ꯀꯣꯏꯕ ꯆꯠꯇꯕ꯭ꯔꯥ ꯍꯥꯏꯕ
ꯑꯥ ꯍ ꯂꯣꯏꯔꯦꯍꯦ ꯁꯦꯡꯅ ꯇꯥꯗꯦ
ꯅꯪ ꯀꯣꯏꯕ ꯆꯠꯇꯕ꯭ꯔꯥ ꯍꯥꯏꯕ
ꯀꯣꯏꯕ ꯆꯠꯇꯕ꯭ꯔꯥ ꯍꯥꯏꯕ꯭ꯔꯥ
ꯋꯥ ꯍꯣꯏ
ꯎꯝ ꯆꯠꯇꯦ ꯈꯣꯡ ꯅꯥꯕꯅꯤꯅ ꯎꯄꯥꯏ ꯂꯩꯇ꯭ꯔꯦ ꯆꯠꯅꯤꯡꯉꯁꯨ
ꯅꯪꯒꯤ ꯀꯤꯆꯥꯟꯗ ꯃꯤ ꯌꯥꯝ ꯂꯥꯎꯅꯕ꯭ꯔꯥ
ꯑꯗꯣ ꯇꯃꯦꯡꯂꯣꯡꯗꯗꯤ ꯃꯤ ꯑꯃ ꯑꯅꯤꯗꯤ ꯍꯥꯏꯌꯦ
ꯑꯣ ꯌꯥꯝ ꯐꯩꯌꯦ
ꯍꯧꯖꯤꯛꯇꯤ ꯐꯖꯅ ꯇꯥꯔꯦ
ꯑꯣ ꯑꯗꯨꯒ ꯅꯍꯥꯟ ꯑꯩꯈꯣꯏꯒꯤ ꯁꯥꯟꯅ ꯅꯣꯏꯒꯤ ꯁꯥꯟꯗꯣ
ꯎꯝ
ꯀꯩꯅꯣꯝ ꯇꯥꯎꯋꯦ ꯍꯥꯏꯕꯗꯣ ꯈꯔ ꯐꯥꯈ꯭ꯔꯕꯣ
ꯎꯝ ꯐꯥꯔꯦ ꯍꯧꯖꯤꯛꯇꯤ
ꯎꯝ ꯃꯥꯒꯤ ꯈꯣꯡꯒ ꯀꯩꯁꯨ ꯇꯥꯎꯗꯦꯀꯣ
ꯑꯧ ꯇꯥꯎꯗꯦ ꯗꯣ ꯏꯁ ꯏꯁꯀ꯭ꯔꯦꯆ ꯀꯨꯝꯕꯗꯤ ꯌꯥꯝꯃꯦ ꯃꯥꯒꯤ ꯕꯕꯤꯗꯣ
ꯎꯝ ꯏ ꯌꯥꯝ ꯊꯣꯛꯄ꯭ꯔꯥ ꯅꯠꯇ꯭ꯔꯒ
ꯎꯝ ꯏꯗꯤ ꯊꯣꯛꯇꯦꯗ ꯈ꯭ꯔ ꯈ꯭ꯔꯗꯤ ꯊꯣꯛꯑꯦ ꯀꯔꯤ ꯏꯟꯁꯥꯡ ꯆꯥꯕ꯭ꯔꯣ ꯅꯕꯅꯤꯗꯤ
ꯉꯔꯥꯡꯒꯤ ꯌꯦꯟ ꯆꯥꯑꯦ ꯉꯔꯥꯡꯒꯤ ꯂꯩꯔꯝꯕ
ꯎꯝ
ꯑꯩꯈꯣꯏꯗꯤ ꯆꯥꯛ ꯇꯣꯛꯄꯇ ꯉꯥꯏꯔꯤ
ꯊꯦꯡꯉꯦꯅꯦ
ꯊꯦꯡꯅ ꯍꯧꯒꯠꯄꯒꯤꯀꯣ
ꯎꯝ
ꯉꯔꯥꯡ ꯕꯣꯜ ꯌꯦꯡꯕꯒꯦ
ꯅꯦꯛꯁ ꯏꯌꯔꯗꯤ ꯑꯩꯁꯨ ꯂꯥꯛꯅꯕ ꯇꯧꯔꯒꯦ
ꯍꯣꯏ ꯂꯥꯛꯑꯣ ꯂꯥꯛꯑꯣ
ꯈꯪꯗ꯭ꯔꯦ ꯄꯩꯁꯥ ꯂꯩꯗ꯭ꯔꯗꯤ ꯎꯄꯥꯏ ꯂꯩꯔꯔꯣꯏ
ꯂꯥꯛꯑꯣ ꯂꯩꯃꯤꯟꯅꯔꯁꯦ ꯂꯩꯃꯤꯟꯅꯕꯁꯨ ꯌꯥ ꯕꯅꯦ
ꯎꯝ ꯑꯠꯗꯨ ꯑꯩꯒꯤ ꯇ꯭ꯔꯦꯅꯤꯡ ꯁꯦꯟꯇꯔꯗꯣ ꯅꯥꯛꯑꯗꯤ ꯂꯩꯃꯤꯟꯅꯕꯁꯨ ꯌꯥꯏ
ꯀꯔꯤ ꯀꯔꯤ ꯇ꯭ꯔꯦꯅꯤꯡ
ꯄꯔꯤ ꯄ꯭ꯔꯥꯏꯃꯔꯤꯒꯤꯗꯨ
ꯑꯣ ꯑꯣ ꯑꯣ ꯑꯣ
ꯑꯗꯨ ꯇꯧꯅꯤꯡꯕ
ꯑꯗꯨꯕꯨꯗꯤ ꯑꯗꯨꯝ ꯅꯨꯡꯇꯤꯒꯤ ꯆꯠꯂꯣꯏꯅꯥ
ꯅꯨꯡꯇꯤꯒꯤꯁꯨ ꯂꯩꯌꯦꯅ
ꯅꯨꯡꯇꯤꯒꯤ ꯆꯠꯅꯤꯡꯕ꯭ꯔꯥ
ꯎꯝ ꯇꯥꯎꯔꯗꯤ ꯅꯨꯡꯇꯤꯒꯤ ꯆꯠꯅꯤꯡꯉꯦ
ꯎꯡ ꯍꯣꯏ ꯑꯗꯨꯕꯨꯅ ꯐꯥꯕꯗꯤ ꯐꯥꯏ ꯑꯗꯣ ꯇꯥꯟꯕꯗꯤ ꯇꯥꯟꯕꯅꯦꯀꯣ ꯅꯨꯡꯇꯤꯒꯤ ꯆꯠꯕꯗꯣ
ꯑꯪ ꯍꯣꯏ ꯑꯗꯣ ꯅꯥꯛꯄ ꯃꯐꯝ ꯈꯪꯉꯗꯤ ꯍꯥꯏꯕꯤꯌꯣ
ꯍꯣꯏ ꯑꯗꯨꯝ ꯎꯝ ꯔꯤꯒꯨꯂꯔ ꯅꯠꯇꯕꯗꯀꯣ
ꯎꯝ
ꯅꯥꯎꯒꯨꯝꯕꯗꯁꯨ ꯇꯥꯎꯕ ꯌꯥꯕꯅꯦ ꯑꯗꯣ ꯃꯣꯏꯒꯤꯁꯦ ꯄ꯭ꯔꯤꯒꯤꯗꯤ ꯃꯥꯟꯗꯦꯕꯣ ꯑꯗꯣ ꯃꯣꯏꯒꯤꯁꯦ ꯕꯤ ꯑꯦꯠ ꯀꯤ ꯃꯥꯜꯂꯦꯕ
ꯎꯝ
ꯈꯪꯗꯦ ꯑꯩ ꯁꯨ ꯇꯥꯎꯄꯗꯤ ꯇꯧꯅꯤꯡꯉꯦ
ꯇꯧꯔꯁꯦ ꯁꯤꯛꯁ ꯃꯟꯊ ꯈꯛꯇꯒꯤ
ꯇꯥꯎꯔꯒ ꯑꯁ
ꯁꯟꯗꯦ ꯈꯛ ꯇꯞ ꯇꯠꯄꯁꯨ ꯂꯩꯑꯦꯅ
ꯍꯣ ꯑꯗꯨꯁꯨ ꯂꯩꯕꯅꯦ ꯅꯍꯥꯟꯗꯣ ꯇꯥꯎꯁꯤꯔꯥ ꯈꯟꯕꯅꯦꯕ ꯑꯗꯣ
ꯎꯝ
ꯄꯩꯁꯥꯗꯨ ꯈꯔ ꯐꯔꯛ ꯇꯥꯕ ꯑꯗꯨꯒꯤ
ꯄꯩꯁꯥ ꯂꯩꯇꯔ꯭ꯗꯤ ꯄꯟꯂꯣꯏꯌꯦ
ꯄꯩꯁꯥꯒꯤ ꯋꯥ ꯉꯥꯛꯇ ꯑꯣꯏꯕꯒꯤ ꯇꯟꯕ꯫
ꯎꯝ ꯆꯨꯡꯗꯤ ꯀ꯭ꯂꯥꯁ ꯆꯠꯄ ꯍꯧꯔꯕꯣ?
ꯍꯧꯗ꯭ꯔꯤ ꯃꯥ ꯊꯥ ꯑꯃꯥ ꯃꯊꯪ ꯑꯥꯥ ꯊꯥ ꯊꯥ ꯅꯦꯛꯁ ꯊꯥꯗ ꯍꯧꯒꯅꯤ ꯃꯥ꯫
ꯑꯛ
ꯉꯁꯤꯒꯤ ꯍꯣꯏ
ꯑꯣ
ꯑꯃꯨꯛꯀ ꯃꯥꯁꯦ ꯇꯨꯝꯗꯅ ꯂꯩꯒꯅꯤ꯫
ꯃꯥ ꯌꯨꯝꯗꯤ ꯂꯥꯛꯇꯤ ꯂꯥꯛꯅꯤꯡꯕꯅꯦ ꯑꯗꯨ ꯈꯣꯏ ꯏꯃꯥꯅ ꯂꯥꯛꯀꯅꯨ ꯍꯥꯏꯕꯒꯤ ꯗ ꯅꯝꯐꯨꯗ ꯂꯩꯕꯅꯦ
ꯅꯣꯏꯗꯤ ꯅꯣꯏꯔꯕꯣ ꯈꯔꯗꯤ?
ꯅꯣꯏꯗꯦ ꯀꯩ ꯑꯗꯨꯝ ꯅꯨꯡꯇꯤ ꯒꯤ ꯊꯦꯡ ꯊꯦꯡꯅ ꯇꯨꯝꯕꯒꯤꯀꯣ ꯕꯣꯜ ꯌꯦꯡꯔꯒ ꯐꯖ ꯊꯦꯡꯅ ꯇꯨꯝꯕꯒꯤ ꯄꯁ ꯑꯥ ꯆꯥꯛꯁꯨ ꯐꯖꯅ ꯆꯥꯗꯦ ꯑꯗꯨꯒꯤ ꯅꯣꯏꯗꯦ꯫ ꯅꯍꯥꯟ ꯑꯍꯥꯟꯕ ꯂꯥꯛꯄ ꯀꯥꯟꯗꯗꯤꯀꯣ ꯅꯣꯏꯈꯠꯄꯅꯦꯕ꯫ ꯋꯥꯔꯜ ꯀꯞ ꯑꯃꯨꯛ ꯍꯧꯔꯒ ꯑꯃꯨꯛ ꯀꯪ ꯀꯪꯈ꯭ꯔꯦ ꯃꯥꯗꯣ꯫
ꯅꯪꯗꯤ ꯂꯥꯏꯔꯤꯛ ꯀꯟꯅ ꯄꯥꯕ꯭ꯔꯥ? ꯀꯃꯥꯏ ꯀꯃꯥꯏ ꯇꯧꯔꯦ?
ꯑꯩ ꯍꯧꯖꯤꯛ ꯀꯥꯟ ꯋꯥꯔꯜ ꯀꯞ ꯌꯦꯡꯔꯒ ꯂꯩ ꯀꯔꯤꯁꯨ ꯇꯧꯗꯦ꯫ ꯂꯩꯔꯤꯛ ꯄꯥꯅꯤꯡꯉꯥꯏꯁꯨ ꯇꯜꯂꯦ ꯑꯗꯨꯒ ꯑꯦꯛꯖꯥꯝꯕꯨꯗꯤ ꯂꯩꯌꯦ꯫ ꯎꯝ ꯗꯦꯠ ꯏꯂꯕꯦꯟꯗ ꯂꯩꯕꯅꯦ ꯑꯦꯛꯖꯥꯝ꯫ ꯗꯣ ꯂꯩꯔꯤꯛ ꯄꯥꯗꯦ꯫
ꯀꯔꯤ ꯑꯦꯛꯖꯥꯝꯔꯥ?
ꯇ꯭ꯔꯦꯅꯤꯡꯒ ꯆꯞ ꯃꯥꯟꯅꯩꯗ꯫
ꯎꯝ
ꯑꯦꯡ ꯀꯤꯀꯣ
ꯎꯝ
ꯑꯦꯄ꯭ꯔꯦꯟꯇꯤꯁꯅꯦ ꯇ꯭ꯔꯦꯅꯤꯡ ꯇ꯭ꯔꯦꯟꯗꯤꯡ ꯑꯦꯛꯖꯥꯝ ꯅꯠꯇꯦꯗ ꯑꯦꯟꯇ꯭ꯔꯥꯟꯁꯀ ꯆꯞ ꯃꯥꯟꯅꯩꯗ꯫
ꯑꯣ
ꯑꯥ ꯆꯍꯤ ꯑꯃꯥꯒꯤ ꯇ꯭ꯔꯦꯅꯤꯡ ꯇꯧꯅꯤꯡꯉꯥꯏꯅꯦꯕ꯫
ꯎꯝ
ꯑꯗꯣ ꯕꯦꯡꯒꯤ ꯅꯣꯂꯦꯖꯁꯦ ꯑꯩꯉꯣꯟꯗ ꯂꯩꯇꯦ꯫ ꯀꯃꯥꯏ ꯊꯥꯗꯣꯏꯅꯣ ꯈꯪꯗꯦ ꯇ꯭ꯔꯥꯏ ꯇꯧꯁꯤꯔꯥ ꯈꯟꯕ꯫
ꯎꯝ ꯏꯁ ꯕꯦꯡꯗ ꯊ ꯊꯧꯔꯗꯤ ꯑꯗꯨ ꯐꯔꯦ ꯑꯗꯨ ꯌꯦꯡꯂꯒ ꯌꯥꯝ ꯋꯥꯔꯦ ꯇꯜꯂꯦ ꯑꯩꯗꯤ
ꯍꯣꯏ ꯅꯪꯗꯤ
ꯉꯟꯅ ꯂꯥꯛꯑꯒ ꯊꯦꯡꯅ ꯑꯃꯨꯛ ꯆꯠꯀꯅꯤ ꯑꯗꯨ ꯐꯖꯅ ꯇꯧ ꯇꯤ ꯀꯨꯟꯊꯤ ꯑꯗꯨꯝ ꯆꯥꯏ ꯌꯥꯝ ꯋꯥꯔꯒ ꯂꯥꯛꯌꯦ ꯃꯣꯏꯗꯣ
ꯍꯣꯏ ꯋꯥꯗꯕ ꯊꯕꯛꯄꯨꯗꯤ ꯂꯩꯇ꯭ꯔꯦꯗ ꯍꯧꯖꯤꯛꯀꯥꯟꯁꯦ
ꯎꯝ
ꯗꯤ ꯀꯣꯜ ꯇꯧꯔꯛꯑꯦ
ꯑꯗꯨꯝ ꯌꯨꯝꯗ ꯂꯥꯛꯔꯕꯣ
ꯍꯣꯏ
ꯀꯣꯏꯕ ꯆꯠꯇꯦ
ꯑꯗꯨꯝ ꯃꯔꯛ ꯃꯔꯛꯇ ꯅꯨꯡꯊꯤꯟꯗꯀꯣ ꯑꯗꯨꯝ ꯃꯄꯥꯟꯕꯨꯗꯤ ꯊꯣꯛꯏꯗ ꯋꯥꯆꯤꯡ ꯀꯥꯕ ꯅꯨꯃꯤꯠꯇ ꯂꯩ ꯅꯠꯇ꯭ꯔꯗꯤ ꯑꯗꯨꯝ ꯏꯟꯁꯥꯡ ꯅꯥꯄꯤ ꯂꯥꯎꯕ ꯆꯠꯂꯦ
ꯃꯤꯁ ꯇꯧꯔꯅꯦ ꯆꯤꯡ ꯀꯥꯅꯤ ꯎꯝ ꯂꯥꯛꯅꯕ ꯇꯧꯔ ꯀꯦ ꯈꯨꯝ ꯐꯥꯔꯗꯤ
ꯎꯝ
ꯈꯪꯗ꯭ꯔꯦꯗ
ꯑꯁ ꯄꯨꯛꯅꯥꯏ
ꯈꯣꯡꯅ ꯐꯥꯔꯗꯦ ꯗꯤꯁ ꯏꯌꯥꯔꯁꯨ ꯊꯕꯛ ꯇꯧꯕ ꯌꯥꯕ ꯂꯥꯏꯔꯗꯤ ꯑꯗꯨꯝ ꯇꯧꯅꯤꯡꯉꯤ ꯅꯦꯛꯁ ꯏꯌꯥꯔ ꯊꯣꯛꯔꯒ ꯑꯃꯨꯛ ꯇ꯭ꯔꯦꯟꯅꯤꯡ ꯍꯧꯕ
ꯎꯝ ꯅꯪ ꯈꯣꯡ ꯅꯥꯗ꯭ꯔꯗꯤ ꯑꯗꯨꯝ ꯕꯦꯡꯗꯀꯣ ꯅꯪ ꯊꯕꯥꯛ ꯇꯧꯒꯅꯤꯀꯣ ꯇꯣ ꯑꯣꯏꯕ
ꯎꯝ
ꯋꯥꯔꯁꯨ ꯑꯗꯨꯝ ꯇꯥꯎꯒꯅꯤꯕ ꯑꯗꯨꯗ
ꯑꯣ ꯅꯥꯕꯒꯤ ꯎꯄꯥꯏ ꯂꯩꯇ꯭ꯔꯦ